ꯇꯥꯕ꯭ꯔꯣ
ꯍꯜꯂꯣ ꯇꯥꯏ ꯀꯣ
ꯇꯥꯕꯔꯣ ꯇꯥꯏ ꯇꯥꯏ
ꯑ
ꯀꯩꯗꯧꯔꯤꯅꯣ
ꯑꯩꯗꯤ ꯂꯦꯄꯔꯒ ꯂꯩꯗ ꯑꯁꯤ ꯑꯩꯒꯤ ꯍꯨꯏꯗꯣ ꯁꯅꯥꯅꯤꯡꯕꯗꯣ ꯃꯥꯁꯤꯕꯣ
ꯑꯩꯉꯣꯟꯗ ꯊꯥꯔꯛꯑꯣꯅꯦ ꯑꯩ ꯇꯝꯕꯤꯒꯦ
ꯀꯔꯤ
ꯃꯥꯁ ꯀꯔꯤꯁꯅ ꯅꯤꯡꯕ꯭ꯔꯥ
ꯎ
ꯑꯩ ꯇꯝꯕꯤꯒꯦ ꯍꯦꯟꯁꯦꯛ ꯀ ꯇꯝꯅꯤꯒꯦ
ꯑꯩꯒꯤ ꯐꯨꯔꯤꯗꯨꯣ ꯃꯥꯅ ꯀꯩꯅꯣ ꯇꯧꯕꯒꯤ ꯂꯣꯏꯔꯦꯍꯦ
ꯍꯤꯟꯁꯦꯛ ꯇꯝꯕꯤꯒꯦ ꯐꯝꯃꯣ ꯂꯦꯞꯄꯣ ꯍꯥꯏꯕꯗꯣ ꯑꯩ ꯇꯝꯕꯤꯒꯦꯅꯦ ꯅꯣꯏ ꯌꯨꯝꯗ ꯄꯦꯗꯤꯒ꯭ꯔꯤ ꯂꯏꯇ꯭ꯔꯣ
ꯍꯥ
ꯄꯦꯗꯤꯒ꯭ꯔꯤ ꯂꯩꯇ꯭ꯔꯣ ꯍꯨꯏꯒꯤ ꯆꯤꯟꯖꯥꯛꯇꯣ ꯑꯗꯨ ꯂꯧꯑꯣ ꯑꯗꯨ ꯄꯤꯔꯒ ꯀꯣ
ꯎꯝ
ꯃꯣꯏꯒꯤ ꯁꯥꯏꯟ ꯂꯦꯡꯚ꯭ꯋꯦꯁꯇ ꯇꯝꯕꯤꯌꯣ ꯍꯦꯟꯁꯦꯛ ꯇꯧꯕ ꯅꯠꯇ꯭ꯔꯒ ꯐꯝꯃꯣ ꯂꯦꯞꯄꯣ ꯍꯥꯏꯕꯗꯣ ꯇꯝꯕꯤꯌꯣ ꯅꯍꯥꯟ ꯑꯩꯈꯣꯏ ꯍꯨꯏ ꯑꯅꯤ ꯁꯤꯈꯤꯕꯗꯣ ꯐꯖꯅ ꯇꯝꯕꯤꯈꯤꯕꯅꯦ ꯐꯃꯣ ꯍꯗꯤ ꯐꯪꯒꯅꯤ ꯍꯟꯁꯦꯒ ꯍꯗꯤ ꯃꯥꯒꯤ ꯃ ꯈꯨꯠꯇ ꯄꯤꯔꯛꯀꯅꯤ ꯌꯥꯝꯅꯨꯡꯁꯤꯗꯥ ꯍꯨꯏꯁꯨ ꯉꯔꯥꯡ ꯑꯩꯒꯤ ꯃꯥꯡꯗ ꯎꯝ ꯉꯔꯥꯡ ꯑꯩꯒꯤ ꯃꯥꯡꯗ ꯑꯩꯈꯣꯏ ꯍꯨꯏꯗꯣ ꯀꯤꯄꯔꯗꯣ ꯃꯆꯥ ꯄꯣꯛꯑꯦ ꯍꯥꯏꯅ ꯌꯥꯝ ꯍꯔꯥꯎꯔꯒꯂꯩꯔꯃꯤ ꯃꯉꯁꯤꯁꯨ ꯖꯥꯠ ꯖꯥꯠ ꯎꯝ ꯃꯥꯗꯤ ꯍꯅꯨ ꯑꯣꯏꯔꯦ ꯄꯁꯥ ꯑꯃꯨ ꯄꯣꯂꯔꯦ
ꯑꯣ ꯃꯥ ꯁꯤꯗ꯭ꯔꯤꯐꯥꯎ ꯑꯗꯨꯝ ꯊꯝꯗꯣꯏꯔꯥ
ꯑ
ꯑ
ꯑꯁ ꯍꯨꯝꯗ ꯂꯩꯕꯁꯨ ꯇꯜꯂꯦꯍꯦ
ꯃꯇꯝ ꯌꯥꯝ ꯂꯧꯋꯦꯍꯦ ꯐꯅ ꯂꯧꯕ ꯆꯠꯄꯕꯨ
ꯍꯗ ꯁꯗ ꯃꯒꯗꯣ ꯍꯥꯏꯔꯤ ꯁꯥꯏꯔꯤ ꯂ ꯍꯥꯏꯔꯕ ꯍꯣꯝꯋꯔꯛꯅꯤ ꯌꯥ
ꯑꯣ ꯑꯩꯈꯣꯏ ꯀꯩꯅꯣ ꯑꯩ ꯑ
ꯅꯣꯏ ꯀꯔꯤ ꯇꯧꯕ꯭ꯔ
ꯑꯩꯈꯣꯏ ꯏꯆꯦ ꯑꯩꯈꯣꯏꯒꯤꯁꯨ ꯉꯔꯥꯡꯅ ꯄꯣꯛꯑꯦ ꯍꯥꯏꯌꯦꯦ ꯑꯃ
ꯑꯣ
ꯑꯁ ꯉꯎ
ꯆꯟꯖꯤ ꯁꯟꯗꯤ ꯃꯣꯏꯒꯤ ꯃꯆꯤꯟꯖꯥꯛ ꯄꯤꯅꯤꯡꯉꯥꯏ ꯂꯩꯔꯗꯤꯀꯣ ꯃꯐꯝꯗꯥꯏꯗꯤ ꯑꯗꯨꯝ ꯅꯨꯡꯉꯥꯏꯕꯅꯦ ꯑꯣ ꯑꯩꯈꯣꯏ ꯈꯨꯟꯗꯗꯤ ꯂꯧ ꯂꯣꯏꯔꯗꯤ ꯐꯤꯀꯣꯟ ꯁꯥꯕ ꯀꯔꯤ ꯀꯔꯤ ꯇꯧꯕꯒꯤ ꯄꯥꯏ ꯂ ꯏꯇꯦ ꯑꯗꯣ ꯅꯪ ꯉꯁꯥꯏ ꯀꯣꯏꯕ ꯆꯠꯀꯦ ꯍꯥꯏꯕ ꯅꯠꯇ꯭ꯔꯣ ꯀꯩꯒꯤ ꯆꯠꯇꯕ꯭ꯔꯣ
ꯉꯁꯤꯗ ꯏꯃꯥꯟꯅꯕꯤ ꯁꯪꯗꯦ ꯍꯥꯏꯣꯏ
ꯏꯅꯦꯉ ꯈꯦꯇ ꯆꯠꯁ ꯍꯥꯌꯦ
ꯃꯥꯗꯣ ꯀꯩꯅꯣꯁꯤ ꯑꯩꯈꯣꯏꯒꯤ ꯃꯊꯛꯇ ꯃꯥꯒꯤ ꯅꯨꯄꯥ ꯊꯕꯛ ꯇꯧꯕ ꯃꯐꯝꯗꯀꯣ
ꯑꯥ
ꯎ ꯑꯗꯨꯗ ꯑꯣꯛ ꯑꯣꯛ ꯀꯩꯅꯣ ꯇꯧꯕꯀꯣ
ꯑꯣ
ꯑꯗꯨꯗꯒꯤ
ꯑꯩꯗꯤ ꯅꯣꯏ ꯁꯤꯡꯖꯨ ꯆꯥꯒ ꯂꯩꯔꯗꯤ ꯂꯥꯛꯀꯦꯔꯥ ꯍꯥꯏꯅ ꯈꯟꯕꯅꯦ ꯑꯣ ꯆꯥꯗꯕ
ꯑ ꯂꯥꯛꯑꯣ ꯍꯥꯏꯔꯒ ꯏꯆꯦꯒꯤ ꯌꯨꯝꯗ ꯆꯥꯔꯦ ꯂꯥꯛꯑꯣ ꯍꯥꯏꯔꯣ ꯅꯪ ꯌꯥꯎꯗ꯭ꯔꯕ
ꯆꯒꯤ ꯌꯨꯝꯕꯤ ꯇꯣꯉꯂꯦ ꯑꯗꯨꯅ ꯑꯩ ꯂꯑꯥꯗꯤ ꯃꯁ ꯑꯕꯨ ꯃꯤ ꯌꯦ ꯃꯩꯌꯦꯀꯏ ꯁꯤ ꯅꯨꯄꯥꯁꯦ ꯏꯀꯥꯏꯕ ꯈꯪꯗꯕ꯭ꯔꯥꯅꯦ ꯀꯥꯏꯅ ꯈꯜꯂꯒ ꯂꯩꯒꯅꯤ ꯁꯦꯡꯕꯅꯤ ꯅꯪꯅꯗꯤ ꯏꯆꯝ ꯆꯝꯅ ꯀꯧꯔꯛꯔꯕꯅꯦ ꯑꯗꯨ ꯃꯥꯅꯗꯤ ꯀꯔꯤ ꯀꯔꯤꯅꯣ ꯖꯥꯖꯥꯠ ꯊꯧ ꯈꯟꯕ ꯌꯥꯏꯅ
ꯈꯜꯂꯝꯝꯃꯣꯏꯗ ꯃꯥꯗꯤ ꯀꯔꯤꯁꯨ ꯀꯃꯥꯏꯅ ꯊꯪꯒꯦꯔꯣ ꯀꯔꯤ ꯈꯟꯒꯦꯔꯣ ꯅꯪꯅ ꯏꯀꯥꯏꯕꯒꯤꯅꯦ
ꯏꯀꯥꯏ ꯂꯧꯕꯅꯤ ꯀꯩꯅꯣ ꯑꯩꯒꯤ ꯈꯨꯟꯁꯨ ꯅꯠꯇꯕ
ꯑ
ꯎ
ꯏꯆꯝ ꯆꯝꯅ ꯂꯁꯦ ꯀꯩꯁꯨ ꯀꯥꯏꯗꯦꯅ
ꯗꯤ ꯀꯩꯁꯨ ꯇꯥꯎꯒ
ꯑꯗꯨꯗꯤ ꯏꯆꯝ ꯆꯝꯅ ꯂꯥꯛꯑꯗꯤ ꯀꯩꯁꯨ ꯀꯥꯏꯗꯦ ꯍꯥꯏꯕ
ꯇꯥꯏꯗ
ꯀꯅꯥꯕꯨꯣ
ꯎꯝ ꯎꯝꯁꯦ ꯂꯩꯔꯦ ꯅ ꯅꯅꯦꯦꯝꯕꯨ ꯍꯥꯏꯒꯦꯔꯥ ꯀꯔꯤ ꯍꯥꯏꯒꯦꯔꯥꯗꯣ ꯃꯥꯁꯅꯦꯔꯦ ꯎꯝ ꯎꯝ ꯃꯆꯧꯗ ꯎꯔꯗꯤꯀꯣ ꯑꯁ ꯀ꯭ꯔꯤꯀꯦꯠ ꯖꯥꯖ ꯍꯪꯉ ꯆ
ꯑ
ꯎ
ꯑꯍ ꯍꯪꯉꯣꯏꯗ
ꯍꯪꯒꯂꯤ ꯁꯤꯃ ꯏ ꯊ ꯊꯖꯅ ꯂꯥꯏꯀꯣ ꯀꯥꯏꯅ ꯀꯣ ꯌꯥꯖ ꯍꯥꯏꯔ ꯀꯅꯤ
ꯑꯣ ꯌꯨꯝꯗ ꯌꯨꯝ ꯑꯗꯨ ꯗ ꯂꯩꯕꯗꯣ ꯀꯩꯅꯣ ꯂꯩꯕ ꯅꯨꯡꯉꯥꯏꯇꯕꯤꯒꯤ ꯁꯨꯝ ꯀꯣꯏꯔꯛꯄꯅꯦ ꯍꯥꯏꯕ ꯌꯥꯕ ꯅꯠꯇ꯭ꯔꯣ
ꯎꯝ ꯑꯗꯣ ꯍꯥꯏꯁꯨ ꯁꯤꯒꯤꯇ ꯀꯣꯏꯔꯥꯏ ꯍꯦꯛ ꯀ ꯍꯥꯏ
ꯍ
ꯑꯗꯨ ꯍꯥꯏ ꯂꯩ ꯀꯔꯤ ꯍꯥꯏꯅꯤ ꯎꯝ ꯍꯥꯏꯁꯤꯔ
ꯅꯠꯇꯦ ꯁꯣ ꯀꯩꯅꯣ ꯁꯤꯗ ꯂꯝ ꯀꯩꯅꯣ ꯑꯃꯨꯛ ꯊꯕꯛ ꯑꯃꯒꯤ ꯂꯥꯛꯄꯅꯦ ꯑꯗꯨ ꯆꯪꯉꯛ
ꯑ ꯊ ꯊ ꯊꯕ ꯊꯕꯛ ꯑꯃ ꯂꯩꯔ ꯀꯔꯤ ꯊꯕꯛꯔꯣ ꯀ ꯍꯪꯉꯤꯗꯤ ꯀꯩ ꯀꯩ ꯀꯨꯝꯗꯣꯏꯕ
ꯑꯗꯨꯗ ꯈꯨꯝ ꯈꯨꯨꯝꯩꯑ ꯑꯩꯅ
ꯎꯝ ꯑꯩꯗꯤꯀꯣ ꯑꯉꯥꯡ ꯑꯣꯏꯔꯤꯉꯩꯗꯨꯗꯤ ꯑꯩꯗꯤ ꯆꯁꯤꯤꯔꯦꯕ
ꯑꯉꯥꯡ ꯑꯣꯏꯔꯤꯀꯥꯟꯗ ꯀꯅꯥ ꯆꯤꯟ ꯊꯤꯕ꯭ꯔꯣ ꯑꯔꯦ
ꯑꯗꯨꯒꯤ ꯑꯩꯒꯤ ꯍꯩꯅꯕꯤꯗꯣ ꯆꯤꯟꯁꯤꯔꯗꯤ ꯇꯨꯝꯕ ꯀꯁꯤ ꯌꯥꯗ ꯑꯗꯨ
ꯅꯣꯡꯉ
ꯅꯪꯗꯤ ꯑꯗꯨꯃꯥꯏꯅ ꯇꯧꯗꯕ꯭ꯔꯣ
ꯑꯦ ꯑꯩꯗꯤ ꯇꯧꯗꯦ
ꯇꯧꯒꯗꯧꯕꯅꯦ
ꯇꯧꯕ ꯍꯩꯇꯦꯗ
ꯍꯣꯏ ꯑꯌꯨꯛꯇ ꯆꯔꯁ ꯆꯠꯁꯤꯔꯥ ꯆꯠꯂꯔꯣꯏꯁꯤꯔꯥ ꯈꯟꯗꯤ ꯈꯟꯕꯅꯦꯕ
ꯅꯪꯔꯣ
ꯑꯃꯨꯁꯨ ꯇꯜꯂꯁꯨ ꯆꯠꯄ ꯇꯥꯕꯅꯦ ꯍꯥꯏꯅ ꯈꯟꯕꯩ ꯑꯃꯨꯛ
ꯅꯣꯏꯗꯤ ꯀꯩꯅꯣ ꯃꯤ ꯌꯥꯝꯃꯤꯅ ꯃꯤ ꯀꯔꯤ ꯍꯥꯏꯗꯣꯏꯔꯣ
ꯕꯣꯜꯁꯨ ꯌꯦꯡ ꯕꯣꯜꯁꯨ ꯐꯖꯗꯕꯒꯨꯝ ꯉꯁꯥꯏꯒꯤꯗꯣ ꯑꯗꯩꯒꯤ ꯀꯩꯁꯨ ꯀꯥꯅꯗ꯭ꯔꯦ ꯆꯠꯁꯦ ꯍꯥꯏꯅ ꯆꯠꯂꯒꯦ ꯑꯩ ꯂꯥꯛꯄ ꯀꯥꯟꯗ ꯁꯔꯚꯤꯁꯇꯣ ꯍꯧꯒꯗꯧꯔꯦ
ꯑꯣ ꯃꯤ ꯌꯥꯝꯕ ꯅꯠꯇ꯭ꯔꯣ
ꯎꯝ ꯃꯤꯗꯤ ꯌꯥꯝꯃꯦ
ꯎꯝ ꯅꯨꯡꯉꯥꯏꯔꯝꯅꯤ ꯗꯨꯗꯤ
ꯅꯨꯡꯉꯥꯏꯇꯦꯗ ꯁꯥꯡꯃꯟꯕꯒꯤ ꯆꯔꯁꯁꯨ ꯈꯔ ꯇꯦꯟꯅ ꯀꯥꯔꯗꯤ ꯅꯨꯡꯉꯥꯏꯗꯣꯕ ꯆꯔꯁ ꯀꯥꯕꯨ ꯄꯨꯡ ꯑꯅꯤꯒꯨꯝꯕ ꯀꯥꯔꯗꯤ ꯀꯅꯥꯅ ꯐꯝꯗꯨꯅꯣ
ꯎꯝ
ꯑꯗꯨꯖꯨ ꯁꯦꯔꯥꯟ ꯇꯨꯔꯥꯟ ꯉꯛꯇ ꯏꯁꯩ ꯁꯛꯄꯅꯤꯒꯥꯏꯅ ꯄꯪꯁꯛ ꯁꯛꯑꯒ ꯑꯩꯗꯤ ꯑꯗꯨꯒꯨꯝꯕ ꯄꯥꯝꯅꯦꯕ
ꯏꯁ ꯋꯥꯏꯍꯦ ꯅꯪꯗꯤ ꯆꯄꯨ ꯆꯠꯄꯣ ꯃꯅꯤꯡ ꯆꯠꯄꯁꯨ ꯋꯥꯏꯌꯦ ꯍꯧꯖꯤꯛ ꯂꯥꯛꯑꯗꯤ ꯆꯥꯛ ꯆꯥꯔꯅꯤ
ꯅꯣꯏꯒꯤ ꯁꯟꯗꯣ ꯀꯥꯏꯗ ꯊꯝꯕ꯭ꯔꯣ ꯃꯨꯛ ꯑꯥ
ꯒ꯭ꯔꯥꯎꯟꯗ
ꯃꯈꯥ ꯃꯈꯥꯗ ꯌꯥꯝ ꯂꯥꯞꯄꯁꯨ ꯅꯠꯇ꯭ꯔꯒ ꯏꯁ
ꯑꯗꯣ ꯂꯝꯕꯤꯗꯣ ꯐꯠꯇꯦꯗꯅ ꯍꯨꯖꯤꯛꯀꯥꯟꯗꯤ ꯑꯩꯒꯤ ꯏꯁꯥꯥꯥꯁꯨ ꯌꯥꯗ꯭ꯔꯦꯅꯦ ꯌꯥꯝ ꯀꯔꯤ ꯍꯥꯏꯁꯦꯔꯥ ꯌꯥꯝ ꯇꯟꯕ ꯌꯥꯎꯋꯦ ꯆꯦꯟ ꯆꯦꯟꯕꯒꯖꯤ ꯉꯝꯗ꯭ꯔꯦꯍꯦ ꯁ꯭ꯇꯦꯞ ꯇꯔꯥꯒꯨꯕ ꯆꯦꯜꯂꯗꯤꯀꯣ ꯌꯥꯝ ꯋꯥꯕ ꯁꯣꯔꯒꯁꯦ ꯐꯖꯅ ꯁꯣꯔꯒꯁꯦ ꯐꯖꯅ ꯁꯣꯔ ꯍꯣꯟꯕ ꯌꯥꯔꯦ
ꯊꯕꯛꯇꯣ ꯊꯕꯛ ꯇꯧꯗꯕꯒꯤꯀꯣ ꯑꯗꯨꯝ ꯀꯩ ꯍꯥꯏꯁꯤꯔꯥ ꯐꯝꯃꯒ ꯑꯗꯨꯝ ꯂꯩꯕꯒꯤ ꯑꯣꯏꯔꯝꯃꯅꯤ
ꯈꯪꯉꯦ ꯑꯌꯨꯛ ꯍꯌꯦꯡꯗꯒꯤ ꯑꯌꯨꯛ
ꯑꯗꯨꯒ ꯆꯥꯛꯁꯨ ꯌꯥꯝ ꯆꯥꯕ ꯑꯩ ꯍꯥꯏꯔꯛꯀꯦ ꯆꯥꯛꯁꯨ ꯌꯥꯝ ꯆꯥꯕ ꯆꯥꯔꯝꯒꯅꯤ ꯆꯥꯛꯇꯣ
ꯆꯥꯛ ꯆꯥꯛꯇꯤ ꯌꯥꯝ ꯆꯥꯗꯦꯗ
ꯏꯁ ꯃꯆꯤꯟꯊꯤꯕ
ꯆꯥꯛ꯭ꯀꯔꯤ ꯀꯌꯥ ꯆꯥꯗꯦ ꯄ꯭ꯂꯦꯠ ꯑꯃ ꯏꯟꯁꯥꯡ ꯈꯔꯥ ꯍꯥꯎꯔꯒ ꯈꯔ ꯍꯥꯞꯀꯅꯤ
ꯄꯂꯦ ꯑꯃꯁꯨ ꯌꯥꯃꯤ
ꯄ꯭ꯂꯦꯠꯇꯣ ꯄꯤꯛꯄꯅꯤꯍ ꯈꯣꯏꯒꯤꯗꯤ ꯅꯣꯏꯗꯣꯏꯅ ꯄ꯭ꯂꯦꯠ ꯑꯆꯧꯕ ꯆꯥꯔꯦ
ꯑꯁ ꯅꯣꯛꯅꯤꯡꯉꯍꯦ ꯑꯩꯉꯣꯟꯗꯕꯨ ꯀꯩꯅꯣ ꯇꯧꯔꯛꯏꯍꯦ
ꯅꯪꯅꯦ ꯌꯥꯝ ꯆꯥꯕꯗꯨ
ꯑꯩ ꯑꯩꯗꯤ ꯌꯥꯝ ꯆꯥꯅꯦ ꯉꯁꯥꯏꯗꯣ ꯑ ꯀꯩꯅꯣ ꯇꯣꯔꯕꯣꯒꯤ ꯏ ꯍꯤꯟꯖꯥꯡ ꯊꯣꯡꯉꯦ ꯑꯗꯨꯗ ꯈꯔ ꯆꯥꯏꯑꯦ ꯑꯗꯨꯒ ꯑꯩꯒꯤ ꯑ ꯏꯆꯦꯒꯤ ꯌꯨꯝꯗ ꯂꯥꯛꯔꯒ ꯑꯁꯤ ꯄꯨꯔꯤꯒ ꯁꯤꯡꯖꯨ ꯆꯥꯎꯋ ꯑꯗꯣ ꯑꯗꯨ ꯂꯣꯏꯔꯦ
ꯃꯨꯛꯀ ꯆꯥꯛꯆꯥ ꯑꯃꯨꯛꯀ ꯆꯥꯛꯆꯥꯌꯦꯅꯦ
ꯍꯣꯔꯦꯟꯅ ꯆꯥꯒꯅꯤ ꯑꯩ ꯆꯥꯛ ꯂꯥꯝꯗ꯭ꯔꯤꯌꯦ ꯑꯩꯕꯨ ꯑꯩꯒꯤ ꯄꯨꯛ ꯌꯥꯝ ꯊꯜꯂꯤ
ꯍ
ꯄꯨꯡ ꯀꯌꯥꯗ ꯆꯠꯀꯦꯔꯣꯕ ꯆꯥꯔꯆꯇꯣ
ꯄꯨꯡ ꯇꯔꯨꯛꯇ
ꯑꯩꯈꯣꯏꯗꯤꯀꯣ ꯀꯩꯅꯣ ꯑꯌꯨꯛꯇ ꯑ ꯄꯨꯡ ꯃꯉꯥ ꯃꯉꯥꯗ ꯃꯉꯥ ꯃꯈꯥꯏ ꯍꯥꯏꯕꯔ꯭ ꯃꯉꯥꯗ ꯍꯥꯏꯕ꯭ꯔ ꯍꯥꯏꯔꯛꯑꯦ ꯅꯨꯡ ꯉꯥꯟꯂꯦ ꯍꯥꯏꯌꯦ
ꯃꯉꯥ ꯃꯈꯥꯏꯗꯤ ꯍꯧꯖꯤꯛ ꯇꯥꯔꯕꯔꯦ
ꯑꯌ ꯑꯌꯨꯛꯇ ꯍꯥꯏꯕ ꯑꯌꯨꯛꯇ
ꯃꯟ ꯃꯜ ꯂꯤꯗꯨꯁꯨ ꯇꯔꯨꯛ ꯆꯞ ꯆꯥꯕꯅ
ꯑꯌꯨꯛꯇꯨꯗꯤ ꯈꯔ꯭ ꯉꯥꯟꯃꯜꯂꯤ ꯑꯣ ꯑꯣ